ꯍ ꯇꯥꯔꯕ
ꯇꯥꯕ꯭ꯔꯣ
ꯍꯣꯏ ꯇꯥꯕ꯭ꯔꯣ
ꯇꯥꯏꯕ
ꯑꯣ ꯀꯩꯗ ꯍꯏꯅ
ꯑꯁ ꯉꯁꯤꯗꯤ ꯋꯥꯔꯦ ꯑꯗꯨꯒꯤ ꯇꯨꯝꯅꯤꯡꯉꯥꯏ ꯇꯧꯔꯦ ꯅꯪꯗꯤ
ꯑꯩꯁꯨ ꯆꯥꯛ ꯆꯠꯇꯣꯛꯑꯒ ꯍꯤꯞꯄꯤꯦꯗ ꯀꯩꯀꯥꯗ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
ꯑꯁꯤ ꯀꯩꯅꯣ ꯆꯥꯕꯗꯨꯕꯣ ꯍ ꯆꯝꯊꯣꯡꯉ ꯆꯥꯔꯤꯦꯗ ꯏꯟꯖꯥꯡ ꯍꯍꯥꯎꯕ ꯆꯥꯃꯟꯗꯅ ꯈꯔ ꯁꯝꯅ ꯆꯥꯔꯁꯦꯅ ꯆꯃ ꯊ ꯍꯣꯕ ꯁꯔꯗ ꯀꯕꯨ ꯀꯣꯕꯤ ꯀꯪꯁ
ꯑꯣ
ꯍꯥꯎꯕ ꯀꯥ ꯑꯗꯨꯗꯤ ꯅ ꯎꯟꯇꯤꯁꯤ ꯆꯂ ꯏꯗꯤ ꯌꯥꯗ
ꯎꯝ ꯇꯥꯏ ꯆꯠꯄ꯭ꯔꯣ ꯉꯁꯤꯗꯤ ꯌꯨꯝꯗ ꯂꯩꯕ꯭ꯔꯣ
ꯌꯨꯝꯗ ꯂꯩꯑ ꯌꯨꯝꯗ ꯂꯩꯑꯦ ꯌꯨꯝꯗ ꯑꯗꯨꯝ ꯂꯩꯔꯦ ꯑꯩꯈꯣꯏꯗꯤ ꯅꯪꯗꯤ ꯈꯔ ꯋꯥꯔꯕꯣ
ꯑꯁ ꯉꯁꯤꯗꯣ ꯌꯥꯝ ꯄꯥꯈꯠꯂꯦ ꯑꯩꯁꯦ ꯋꯥꯈꯜ ꯂꯩꯇꯥꯐꯝ ꯈꯪꯗꯦꯕ ꯉꯁꯥꯏꯗꯣ
ꯀꯩ ꯀ
ꯂꯧ ꯆꯠꯂꯦꯕ ꯂꯧ ꯆꯠꯄ ꯃꯇꯝꯗ ꯀꯝꯕꯨꯇꯥꯗꯣ ꯈꯣꯏꯅꯤꯡꯉꯥꯏ ꯂꯥꯛꯑꯦꯕꯀꯣ ꯈꯣꯏꯕ ꯃꯇꯝꯗ ꯐꯣꯔꯁꯟ ꯑꯥ ꯍꯣꯔꯁꯟꯗꯨꯅ ꯍꯥꯟꯅ ꯈꯣꯏꯕꯤꯕꯅꯤꯅ ꯂꯩꯕꯥꯛꯇꯣ ꯂꯣꯏ ꯀꯩꯅꯣ ꯇꯧꯔꯦꯕ
ꯇꯕꯨ ꯇꯔꯔ ꯉꯁꯤ ꯈꯣꯏꯔꯤꯁꯦ ꯀꯥ ꯏꯗꯤ ꯀꯦ ꯀ ꯄꯨ ꯄꯣꯠꯁꯅ ꯍꯥꯟꯅ ꯈꯣꯏꯔꯦ ꯀꯃꯣꯗꯥ ꯀꯃꯥꯏꯅ ꯆꯪꯕ ꯌꯥꯒꯗꯣꯏꯅꯣꯅꯦ ꯅꯣꯏꯕꯨ
ꯑꯗꯨꯅꯦ ꯌꯥꯗ꯭ꯔꯦꯕ ꯋꯥꯔꯦ ꯍꯧꯖꯤꯛ ꯑꯗꯣ ꯗ꯭ꯔꯥꯏꯚꯔꯗꯨꯁꯨ ꯀꯣ ꯋꯥꯃꯟꯕ ꯃꯥꯜꯂꯦ ꯉꯝꯗ꯭ꯔꯦ ꯉꯝꯗ꯭ꯔꯦ ꯍꯥꯏ ꯑꯗꯨꯒ ꯑꯩꯈꯣꯏ ꯀꯩꯅꯣ ꯑꯩꯈꯣꯏ ꯏꯆꯦꯒꯤ ꯎꯝ ꯅꯥꯅ ꯄꯥꯗ ꯑꯃꯨꯛ ꯀꯧꯔꯦ ꯊꯧꯔꯤ ꯄꯨꯔꯒ ꯂꯥꯛꯑꯣ ꯌꯥꯔꯔꯣꯏ ꯍꯥꯏꯅ ꯑꯃꯨꯛ ꯂꯥꯛꯑꯦ ꯂꯥꯛ ꯄ ꯃꯇꯝꯗ ꯆꯤꯡꯉꯦ ꯑꯅ ꯑꯗꯨꯒꯤꯀꯣ ꯐꯩꯗꯣ ꯇꯔꯨꯛ ꯇꯔꯨꯛ ꯇꯔꯦꯠꯇꯤ ꯈꯣꯏꯔꯛꯈ꯭ꯔꯦꯕ ꯑꯗꯣ ꯂꯩꯕꯥꯛ ꯊꯥꯐꯝ ꯃꯐꯝꯅꯤꯅꯀꯣ ꯑꯗꯣ ꯑꯗꯨꯒꯤ ꯐꯩꯗꯣꯝ ꯇꯔꯨꯛ ꯇꯔꯦꯠꯇꯤ ꯈꯣꯏꯔꯦ ꯈꯣꯏꯕ ꯂꯣꯏꯕ ꯃꯇꯝꯗ ꯐꯩꯗꯣꯝ ꯑꯃꯁꯨ ꯂꯩꯌꯦꯕꯀꯣ ꯑꯗꯨꯃꯥꯏꯅ ꯇꯧꯕ ꯑꯗꯨ ꯈꯣꯏꯕ ꯌꯥꯔꯔꯣꯏ ꯃꯣꯏꯁꯨ ꯌꯦꯡꯕ ꯀꯥꯟꯗ ꯋꯥꯔꯝꯃꯅꯤ ꯍꯥꯏꯅ ꯑꯩ ꯐꯣꯔꯁꯟ ꯂꯥꯛꯑꯦ ꯃꯤ ꯑꯇꯣꯞꯄꯒꯤ ꯈꯣꯏꯕꯀꯣ ꯑꯗꯨ ꯀꯧꯔꯒ ꯈꯣꯏꯍꯜꯂꯕꯅꯦ ꯂꯨꯄꯥ ꯆꯅꯤ ꯆꯪꯉꯦ ꯂꯨꯄꯥ ꯆꯅꯤ ꯀꯥꯞꯄꯤꯈ꯭ꯔꯕ
ꯀꯅꯥꯅ ꯑꯃꯨꯛ ꯀꯕꯣ ꯇꯥꯃꯨꯛ ꯈꯣꯏꯁꯤ ꯀꯃꯜꯂꯛꯀꯅꯥ ꯍꯥꯏꯔꯤꯅꯣꯕ ꯇꯥꯕ꯭ꯔꯥ ꯂꯣꯏꯔꯦ ꯃꯃꯥꯡꯁꯤꯁꯨ ꯑꯗꯨꯃꯥꯏꯅ ꯀꯣꯏꯔꯕ ꯍꯥ ꯃꯥꯃꯥꯡ ꯆꯤꯡꯁꯨ ꯑꯗꯨꯃꯥꯢ ꯑꯗꯨꯃꯥꯏꯅ ꯈꯣꯏꯔꯕ ꯀꯀꯥ ꯅꯠꯇꯦ ꯑꯁ ꯅꯣꯏꯁꯤꯀꯣ ꯒ꯭ꯌꯥꯟ ꯌꯥꯝ ꯇꯥꯗꯦ ꯀꯣꯛ ꯌꯥꯎꯔꯤꯔꯥ ꯌꯥꯎꯗ꯭ꯔꯤꯔꯥ ꯈꯪꯗ꯭ꯔꯦꯗ
ꯈꯪꯗ꯭ꯔꯦ ꯑꯩꯁꯨ
ꯈꯣꯏꯕ ꯌꯥꯒꯗꯣꯏꯅꯣ ꯅꯣꯏ ꯈꯣꯏꯒꯦꯗꯤ ꯀꯣꯕꯨꯨꯇꯥ ꯑꯍꯥꯟꯕꯗꯤ ꯀꯣꯕꯨꯨꯇꯥ ꯈꯣꯏꯒꯗꯕꯅꯦ ꯄꯣꯔꯁꯟꯗꯤ ꯑꯥ ꯃꯈꯥ ꯀꯣꯟꯊꯕꯅꯦ ꯍꯣꯏ ꯀꯝꯄꯨꯇꯥꯗꯤ ꯀꯣꯏꯕ ꯌꯥꯔꯣꯏꯌꯦ ꯑꯗꯨꯗꯤ ꯏ ꯂꯧ ꯑꯗꯨ ꯀꯨꯏꯅ ꯂꯧ ꯑꯗꯨ ꯀꯨꯏꯅ ꯎꯔꯒꯅꯤꯅꯦ ꯏꯁ ꯂꯣꯏꯔꯦ ꯂꯣꯏꯔꯦ ꯂꯣꯏꯔꯦ
ꯑꯁ ꯅꯪꯁꯨ ꯇꯞꯂꯅ ꯃꯣꯏ ꯏꯪꯗ ꯇꯞꯂꯗ꯭ꯔ ꯄꯊꯗꯗꯤꯤ ꯂ ꯎꯒꯔ ꯋꯥꯏꯈꯣꯏ
ꯆꯠꯇꯦ ꯀꯥꯕꯇꯥ ꯈꯣꯏꯒꯦ ꯍꯥꯏꯔꯒꯗꯤ ꯀꯣ ꯑꯩꯅ ꯀꯕꯨ ꯇꯥꯛꯄꯤꯒꯦ ꯍꯥꯏꯔꯒꯗꯤ ꯃꯀꯣꯛꯇꯗꯒꯤ ꯈꯣꯏꯌꯣꯕ ꯁꯣꯝ ꯁꯣꯝꯗꯒꯤ ꯑꯍꯥꯝꯕ ꯀꯣꯏꯕꯗ ꯀ ꯀꯕꯇꯥ ꯀꯣꯏꯌꯣꯕ ꯑꯗꯨꯝ ꯑꯅꯤ ꯑꯍꯨꯝ ꯑꯗꯨꯝ ꯄ꯭ꯔꯕꯇꯛꯇꯪ ꯀꯏꯍꯜꯂꯣ ꯅꯪꯗꯤ ꯀꯥꯏ ꯐꯣꯔꯁꯟꯗꯤꯅꯦ ꯃꯥꯒꯤ ꯀꯩꯅꯣꯗꯣ ꯑꯥ ꯃꯈꯥ ꯃꯈꯥ ꯇꯥꯕꯅꯦꯕ
ꯑꯥ
ꯂꯣꯏꯔꯦ ꯂꯣꯏꯔꯦ ꯀꯣꯒꯣꯇ
ꯆꯨꯝꯃꯦ ꯆꯨꯝꯃꯦ
ꯈꯣꯏꯔꯝꯃꯤ ꯑ ꯑꯁ ꯑꯩ ꯋꯥ ꯌꯥꯝ ꯉꯥꯡꯅꯤꯡꯗꯦꯀꯣ ꯂꯣꯏ ꯇꯧꯋꯦ ꯅꯪ ꯐꯣꯔꯁꯥꯟ ꯈꯣꯏꯔꯨꯔꯒ ꯀꯕꯣꯇꯥ ꯑꯃ ꯈꯣꯏ ꯍꯥꯏꯔꯤ ꯄꯨꯡ ꯄꯨꯡ ꯃꯨꯛ ꯆꯪꯒꯗꯣꯏꯅꯦ ꯑꯩ ꯅꯣꯏ ꯀꯩꯅꯣꯗꯣ ꯍꯩ ꯋꯥꯔꯤ ꯍꯣꯔꯦꯟ ꯂꯥꯛ ꯋꯥ ꯋꯥꯔꯤ ꯁꯥꯡꯒꯦ ꯑꯩ ꯑꯁ
ꯈꯪꯉꯦ ꯈꯪꯉꯦ ꯑꯁ ꯈꯪꯉꯦꯕ
ꯅꯠꯇꯦ ꯀꯣꯒꯣꯇꯥ ꯀꯣꯏꯍꯟꯗꯔꯤꯗꯣꯐꯣꯔꯁꯟ ꯈꯣꯏ ꯈꯣꯏꯅꯕ ꯃꯤ ꯂꯩꯇꯕꯩꯔꯕ
ꯂꯩꯇꯦ ꯑꯗꯨꯒꯤ ꯐ ꯀꯣꯕꯨꯇꯥ ꯈꯣꯏꯍꯜꯂꯤꯅꯤꯅꯦ ꯀꯒꯤꯅꯣ ꯈꯪꯗꯦ
ꯀꯣꯒꯣꯗꯤ ꯀꯥꯏ ꯀꯥꯏꯗ ꯀꯤꯅꯣ
ꯍꯣꯔꯁꯟꯗꯣ ꯂꯩꯇꯕꯒꯤ ꯀꯣꯒꯣꯇꯥꯗꯣ ꯇꯧꯍꯜꯂꯝꯕꯅꯦꯕ
ꯀꯣꯒꯣꯇꯗꯣ ꯀꯩ ꯂꯝꯗꯒꯤ ꯅꯣꯢ
ꯑꯩꯈꯣꯏꯁꯨ ꯎ ꯎꯄꯥꯏ ꯂꯩꯇꯕꯒꯤ ꯀꯧꯔꯤꯅꯦ
ꯃꯤꯅ ꯍꯥꯡꯕꯩꯗꯤ ꯁꯨꯡꯈꯨꯝ ꯈꯨꯝꯗꯦꯅꯦ
ꯀꯔꯤ ꯀꯔꯤ
ꯀꯣꯒꯣꯇꯗꯣ ꯅꯣꯏ ꯈꯨꯟꯗꯩꯔꯕ
ꯑꯥ ꯃꯥꯅꯦ
ꯑꯣ
ꯑꯈꯣꯏ ꯈꯨꯟ ꯃꯅꯥꯛꯀꯤꯗꯣ
ꯑꯩꯗꯤ ꯑꯗꯨꯝꯃꯣ ꯍꯣꯏꯅꯦ ꯑꯩꯈꯣꯏ ꯃꯅ ꯀ ꯂꯩꯔꯒꯗꯤꯦ ꯇꯥꯗ꯭ꯔꯣ
ꯑꯣꯏꯔꯣꯏ ꯅꯪ ꯈꯪꯗꯕꯒꯤꯅꯤꯅꯦ ꯀꯔꯤꯔ ꯈꯪꯗꯦ ꯇꯥꯏꯌꯦꯕ ꯇꯥꯏꯌꯦꯕ ꯇꯥꯗ꯭ꯔꯣ
ꯀꯩꯅꯣ ꯋꯥ ꯉꯥꯡꯉꯤ ꯋꯥꯁꯨ ꯉꯥꯡꯉꯤ ꯍꯣꯏ ꯇꯥꯏꯕ ꯇꯥꯏꯕ
ꯇꯥꯕ꯭ꯔꯣ
ꯇꯥꯏꯕ
ꯅꯪ ꯈꯪꯉꯣꯏꯕ ꯋꯥꯔꯤꯗꯣ ꯅꯪ ꯈꯪꯉꯣꯏꯕ
ꯍꯣꯢꯁꯦ ꯇꯣꯛꯑꯁꯤ ꯋꯥꯔꯝꯃꯅꯤ
ꯅꯪꯗꯤ ꯐꯨꯔꯁꯟ ꯐꯣꯔꯁꯟ ꯈꯣꯌꯣ ꯀꯣꯕꯨꯇꯥ ꯍꯥꯟꯅ ꯈꯣꯌꯣ ꯑꯗꯥ ꯁꯨꯃꯥꯏꯅ ꯍꯥꯏꯒꯅꯤ ꯒꯔꯤꯗꯤ ꯑꯩꯈꯣꯏꯒꯤ ꯂꯩꯇꯅꯅ ꯀꯃꯥꯏ ꯈꯣꯏꯒꯦꯔꯣ ꯅꯠꯇ꯭ꯔꯣ ꯃꯤꯁꯨ ꯑꯇꯣꯞ ꯑꯇꯣꯞꯄ ꯃꯤ ꯃꯌꯥꯝ ꯎꯟꯙꯔ ꯂꯨꯔꯤꯅꯤ
ꯑꯣꯗꯔ ꯂꯧꯕ ꯗꯣꯏ ꯃꯣꯏ ꯑꯣꯗꯔ ꯂꯧꯕꯗꯣ ꯑ ꯀꯩꯅꯣꯝ ꯍꯥꯏꯒꯦꯕ ꯃꯣꯏ ꯄꯣꯠꯆꯟ ꯊꯄ ꯀꯥꯡꯕꯨꯁꯤꯡꯗꯨꯁꯨꯅꯦ ꯉꯝꯃꯣꯏꯗꯕ ꯑꯣꯏꯔꯒꯗꯤ ꯗꯤ ꯉꯝꯃꯣꯏꯗꯕ ꯑꯣꯏꯔꯒꯗꯤ ꯂꯧꯔꯨꯔꯅꯣꯕ ꯍꯥꯟꯅ ꯈꯣꯏ ꯈꯣꯏꯕꯒꯤ ꯀꯩꯅꯣꯗꯨ ꯑꯗꯨ ꯑꯗꯨꯗꯤ ꯈꯣꯏꯕꯤꯅꯕ ꯇꯧꯒꯗꯕꯅꯦ ꯑꯗꯨ ꯅꯣꯏ
ꯅꯪꯅꯗꯤ ꯐꯖꯅ ꯌꯥꯝ ꯅꯨꯡꯉꯥꯏꯅ ꯍꯥꯏꯔꯤꯕ ꯑꯩꯈꯣꯏꯅꯗꯤ ꯍꯥꯏꯔꯒ ꯎꯄꯥꯏ ꯂꯩꯇꯕꯒꯤ ꯀꯕꯨꯇꯥ ꯀꯧꯔꯤꯅꯦꯕ
ꯅꯠꯇꯦ ꯑꯩꯅ ꯍꯥꯏꯕꯗꯨꯅꯦ ꯐꯣꯔꯁꯟꯗꯣ
ꯌꯥꯔꯦ
ꯑꯩ ꯍꯥꯏꯒꯦꯕ ꯐꯣꯔꯁꯟꯗꯣ ꯂꯥꯛꯄ ꯅꯪꯉꯣꯏꯗꯕ ꯑꯣꯏꯔꯒꯗꯤ ꯀꯩꯅꯣ ꯑꯣꯗꯔ ꯃꯤꯌꯥꯝ ꯂ ꯄꯅꯣ ꯍꯥꯏꯌꯣ ꯅꯣꯏꯒꯤ ꯑꯃꯨꯛ ꯈꯣꯏꯔꯒ ꯑꯃꯨꯛꯣꯏꯕ ꯀꯣꯏꯕ ꯂꯥꯛꯇ꯭ꯔꯗꯤ ꯑꯩꯅ ꯍꯥꯏꯁꯤ ꯅꯪ ꯈꯪꯗꯦꯅꯦ
ꯑꯦ ꯌꯥꯔꯦ ꯌꯥꯔꯦ ꯈꯪꯉꯦ ꯈꯪꯉꯦ
ꯑꯩꯈꯣꯏꯔꯣꯝꯗꯗꯤꯀꯣ ꯑꯗꯨꯃꯥꯏꯅ ꯇꯧꯋꯦꯕ ꯃꯤ ꯑꯣꯗꯔ ꯌꯥꯝ ꯂꯧꯒꯅꯣ ꯇꯧ ꯃꯥꯅ ꯄꯥꯏꯔꯝꯕ ꯂꯧꯗꯣ ꯂꯣꯏꯗ꯭ꯔꯤꯐꯥꯎ ꯑꯗꯨꯝ ꯈꯣꯏ ꯑꯣꯏꯣꯏꯔꯗꯕꯅꯦ ꯅꯪꯉꯣꯏꯗꯕ ꯉꯝꯃꯣꯏꯗꯕ ꯑꯣꯏꯔꯝꯛꯇꯗꯤ ꯄꯥꯏꯔꯨꯔꯅꯨ ꯆꯅꯤ ꯊꯉꯕ ꯑꯗꯨꯒꯤ ꯄꯣꯠꯇꯨ ꯅꯣꯏꯁꯨ ꯍꯥꯏꯒꯗꯕꯅꯦꯕ
ꯍꯥꯏꯕ ꯑꯗꯨ ꯆꯠꯅꯗꯦ ꯍꯥꯏꯕ ꯑꯩꯈꯣꯏꯗꯤ
ꯑꯗꯨꯗꯤ ꯀꯥꯏꯗꯒꯤ ꯃꯤ ꯂꯧ ꯎꯕꯁꯤꯡꯁꯨ ꯈꯟꯒꯗꯕꯅꯤꯅꯦ ꯃꯣꯏꯒꯤ ꯈꯛꯇ ꯈꯟꯕ ꯌꯥꯗꯦꯅꯦ ꯑꯗꯨꯣ ꯍꯣꯏ ꯃꯣꯏꯕꯨꯗꯤ ꯄꯩꯁꯥ ꯇꯥꯟꯕꯅꯤ ꯑꯗꯨ ꯑꯣꯏꯔꯁꯨ ꯂꯧ ꯎꯔꯤꯕ ꯂꯧ ꯃꯄꯨ ꯀꯩꯁꯨ ꯈꯟꯒꯗꯕꯅꯦꯕ ꯑꯗꯣ ꯈꯪꯉꯕ ꯑꯗꯨꯒꯤ ꯄꯣꯠꯇꯣ ꯍꯥꯏꯒꯗꯕꯅꯦꯕ ꯑꯩꯈꯣꯏꯒꯤ ꯑꯩꯈꯣꯏꯔꯣꯝꯗꯗꯤ ꯃꯥꯅ ꯇꯧꯔꯝꯕ ꯄꯥꯏꯔꯝꯕ ꯄꯣꯠꯇꯣ ꯁꯣꯏꯗꯅꯧ ꯇꯧꯕꯤꯒꯗꯕꯅꯤ ꯂꯣꯏꯗ꯭ꯔꯤ ꯐꯥꯎ ꯑꯗꯨꯅꯦ ꯇꯥꯛ ꯇꯥꯛ ꯇ ꯔꯣꯇꯤꯟꯗꯣ ꯗꯝ ꯇꯧꯕꯅꯦꯕ ꯑꯗꯨꯅꯗꯨꯗ ꯑꯩꯅ ꯍꯥꯏꯅꯤꯡꯉꯤꯁꯦ ꯑꯗꯨꯒꯤꯅꯦ
ꯑꯗꯨ ꯆꯠꯅꯗꯦ ꯍꯥꯏꯕ ꯑꯁꯤꯗꯗꯤ ꯑꯗꯨꯨꯏꯉꯩꯗ
ꯃꯣꯏ ꯆꯠꯅꯤꯡꯗꯦ ꯍꯥꯏꯒꯗ꯭ꯔꯣ ꯎ
ꯑꯁꯅ ꯇꯣꯡꯉꯥꯜꯂꯦ ꯅꯣꯏ ꯈꯨꯟꯒ ꯑꯩꯈꯣꯏ ꯈꯨꯟꯒ ꯇꯣꯡꯉꯥꯜꯂꯤꯁꯦ
ꯃꯤꯅ ꯐꯅꯕ ꯍꯥꯏꯔꯒ
ꯌꯦꯟꯁꯥꯡꯅ ꯍꯥꯎꯇꯕꯅꯦ ꯀꯣ ꯋꯥꯅ ꯋꯥꯕꯅꯦ ꯑꯁ
ꯂꯣꯏ ꯂꯣꯏ ꯂꯥꯛꯑꯒ ꯃꯨꯣꯏ
ꯃꯣꯏ ꯌꯥꯝꯒꯅꯤꯗꯦ ꯍꯦ ꯑ
ꯎꯝ ꯀꯩꯖꯥꯟꯁꯨ ꯆꯥꯏꯅꯦꯕ
ꯑꯂꯨꯒ ꯈꯥꯝꯃꯦꯅ ꯈꯥꯕꯗꯣ ꯑꯗꯨ ꯆꯥꯏ ꯍꯥꯎ ꯇꯕꯅ ꯍꯥꯎꯇꯕꯅ ꯊꯌ ꯇꯕꯅ ꯅꯗꯤꯈꯣꯏ ꯂꯥꯛꯕ ꯀꯥꯟꯗ ꯏ ꯄ ꯊꯣꯡ ꯉꯃꯤ
ꯌꯦꯟꯖꯥꯡ ꯑꯍꯥꯎꯕ ꯊꯣꯕꯤꯎ ꯍꯥꯏ ꯌꯥꯗ꯭ꯔꯣ
ꯆꯠꯔꯣꯍꯦ ꯀꯗꯥꯏꯗꯒꯤ ꯐꯪꯗꯣꯏꯅꯣ ꯑ
ꯁꯤꯒꯨꯝꯕ ꯋꯥꯅ ꯆꯠꯂꯒ ꯍꯜꯂꯛꯄꯗ ꯍꯤꯟꯖꯥꯡ ꯍꯔꯥꯎꯕ ꯊꯣꯡꯉꯝꯗ ꯌꯥꯝ ꯍꯔꯥꯎꯕ꯭ꯔ
ꯅꯪ ꯊꯣꯡꯉꯕ ꯌꯥꯗ꯭ꯔꯣ ꯊꯣꯡꯉꯝꯒꯦꯗꯤ ꯍꯥꯏꯗꯦ ꯅꯪꯅ
ꯎꯝ
ꯀꯁꯨ ꯍꯥꯏꯔꯛꯇꯦ ꯍꯥꯏꯔꯒꯗꯤꯂꯒ ꯊꯣꯕꯤ ꯌꯥꯕ꯭ꯔ
ꯑꯦ ꯉ ꯃꯣꯏꯁꯨ ꯅꯝꯁꯨ ꯉ ꯃꯣꯏꯗ ꯇꯥꯏꯕ
ꯁꯨ ꯍꯥꯏꯁꯨ ꯍꯥꯏꯔꯛꯇꯦ ꯑ ꯍꯥꯏꯔꯛ ꯇꯥꯏꯕ ꯍꯥꯏꯔꯒꯗꯤ
ꯅꯤꯡꯊꯧ ꯅꯤꯡꯊꯧꯀꯥꯕꯗ ꯑꯃꯨꯛ ꯃꯊꯪꯗ ꯑꯃꯨꯛ ꯍꯔꯗꯤꯀꯣ
ꯎꯝ
ꯏꯊꯪꯗ ꯅꯣꯛꯈꯣꯏꯗꯕꯤ ꯏꯟꯁꯥꯡ ꯂꯧꯔꯒ ꯂꯧꯕꯨꯛꯇ ꯆꯥꯔꯨꯗꯣꯏꯅꯤ
ꯆꯔ ꯁꯔꯨ ꯅꯣꯏ ꯁꯤ ꯌꯥꯝ ꯕꯉꯝꯃꯤꯅꯦ ꯑꯌꯨꯛ ꯅꯨꯃꯤꯠ ꯆꯨꯞꯄ ꯊꯕꯛ ꯆꯨꯕ ꯆꯠꯂꯒ ꯑꯩ ꯆꯨꯞꯄ ꯎꯗꯦ ꯑꯩ ꯆꯥꯅꯕ
ꯑꯁꯤꯁꯦ ꯋꯥꯌꯦ ꯅꯣꯡꯁꯨ ꯑꯃꯨꯛ ꯇꯥꯕꯒꯨꯝꯗ ꯎꯝ ꯏ ꯃꯥꯗꯤ ꯋꯥꯔ ꯃꯥꯂꯦ ꯇ
ꯅꯤꯡꯊꯧꯀꯥꯕꯁꯨ ꯑꯃꯨꯛ ꯀꯄꯇꯥꯟ ꯑꯃꯨꯛ ꯈꯣꯏꯕꯤꯔꯣ
ꯑ
ꯑꯁ ꯄꯨꯡ ꯌꯥꯝ ꯆꯪꯒꯅꯤ ꯅꯣꯏ ꯅꯨꯡꯉꯥꯏꯕ ꯅꯨꯡꯉꯥꯏꯇꯕ ꯅꯠꯇꯦ
ꯎꯝ ꯅꯁꯥꯗꯣ ꯑꯩ ꯋꯥꯁꯤ ꯇꯥꯎꯕ ꯉꯁꯥꯏꯗꯣ ꯀꯕꯨꯣꯇꯥ ꯈꯣꯏꯕ ꯅꯨꯄꯥꯗꯨꯗ ꯍꯥꯏꯔꯕꯅꯦꯕ ꯑꯩꯅ ꯅꯣꯏ ꯉꯝꯗꯤ ꯉꯝ ꯦꯔꯣ ꯎꯝ ꯉꯁꯤꯒꯨꯝꯅ ꯇꯧꯔꯗꯤ ꯐꯣꯔꯁꯟ ꯈꯣꯏꯍꯜꯂꯤꯁꯤꯔꯣ ꯍꯥꯏꯕꯅꯦꯕꯀꯣ ꯑꯗꯨꯝꯕꯣꯏ ꯑꯣꯏꯅ ꯀꯕꯨꯇꯥ ꯉꯁꯤꯗꯤ ꯀꯕꯨꯇꯥ ꯑꯗꯨꯝꯪ ꯆꯪꯕꯤꯔꯕꯅꯤꯅ ꯅꯤꯡꯊꯧ ꯀꯥꯕꯗ ꯈ꯭ꯋꯥꯏꯔꯗꯤ ꯅꯨꯡꯉꯥꯏꯔꯅꯤ ꯉꯁꯤꯒꯨꯝꯅꯗꯤ ꯇꯧꯔꯔꯣꯏ ꯍꯥꯏꯌꯦꯕꯀꯣ
ꯉꯁꯤ ꯂꯣꯏ ꯊꯨꯡꯈ꯭ꯔꯕ꯭ꯔ ꯅꯠꯇ꯭ꯔꯣ ꯀꯔꯟꯗꯣ
ꯑ
ꯂꯩꯕꯥꯛꯇꯣ ꯀꯔꯤ ꯍꯥꯏꯁꯤꯔꯥ ꯌꯥꯝ ꯍꯣꯑꯝꯃꯦꯕꯀꯣ
ꯍꯣꯝꯗꯗꯤ ꯀꯩꯅꯣ ꯄꯣꯠꯁꯟꯅ ꯑꯣꯏꯔꯝꯕꯗꯨꯕꯨ ꯍꯣꯝ ꯍꯣꯝꯕ ꯇꯥꯕꯅꯦ
ꯑꯩꯈꯣꯏ ꯃꯤ ꯑꯇꯣꯞꯄꯒꯤ ꯂꯧꯗꯤ ꯑꯁꯨꯃꯥꯏꯅ ꯇꯧꯗꯦ ꯍꯣꯔꯁꯟ ꯈꯣꯏꯕꯤꯔꯁꯨ ꯑꯩꯈꯣꯏꯒꯤ ꯂꯧꯗꯤ ꯂꯩꯕꯥꯛꯇꯣ ꯐꯕꯅꯤꯅꯀꯣ
ꯎꯝ
ꯑꯗꯨꯏꯅꯦꯕ
ꯐꯧꯗꯣ ꯌꯥꯝ ꯐꯔꯅꯦꯗꯤ
ꯑꯥ ꯐꯧꯗꯤ ꯐꯔꯅꯤ ꯍꯣꯏ ꯂꯩꯕꯥꯛꯇꯣ ꯌꯥꯝꯅ ꯀꯨꯠꯂꯦꯕ ꯂꯩꯕꯥꯛꯇꯣ ꯌꯥꯝꯅ ꯊꯣꯛꯈ꯭ꯔꯦꯕ
ꯂꯩꯦꯕꯥꯛ ꯀꯩꯅꯣ ꯇꯧꯔꯤꯉꯩꯗ ꯄꯣꯔꯁꯟ ꯑꯃꯨꯛ ꯀꯁꯟ ꯀꯣꯊꯕꯒꯤ ꯂꯨꯕꯗꯣ
ꯑꯥ
ꯄꯣꯔꯁꯟ ꯀꯣꯜꯂꯒ ꯑꯃꯨꯛ ꯀꯩꯅꯣ ꯇꯧꯕꯩꯅꯦꯕ ꯄꯨꯡꯁꯦ ꯄꯨꯡ ꯀꯌꯥ ꯆꯪꯒꯦꯕ ꯍꯜ ꯃꯃꯥꯡ ꯆꯍꯤꯒ ꯍꯟꯗꯛ ꯆꯍꯤꯒ ꯌꯦꯡꯕꯅ ꯄꯩꯁꯥ ꯆꯠꯇꯔꯤ ꯂꯧ ꯀꯣꯏꯕꯒꯤ ꯍꯟꯗꯛ ꯆꯠ ꯭ꯔꯃꯁ ꯄ
ꯑꯩꯁ ꯂꯧ ꯄꯩꯁꯥꯥꯗꯤ ꯆꯞ ꯃꯥꯟꯅꯒꯅꯤꯗ ꯄꯨꯡ ꯌꯥꯝꯕꯁꯨ ꯄꯨꯡꯗ ꯂꯧꯗꯦꯕꯁꯦ ꯁꯪꯒꯝ ꯁꯪꯒꯝꯗ ꯂꯧꯋꯦꯕ
ꯑꯣ ꯀꯕꯣꯇꯥꯁꯨ ꯑꯗꯨꯃꯥꯏ ꯂꯧꯕ꯭ꯔꯣ
ꯑꯥ
ꯑꯣ ꯗꯣ ꯑꯗꯨ ꯑꯣꯏꯔꯒꯗꯤ ꯀꯩꯁꯨ ꯀꯥꯏꯗꯦꯗ
ꯑꯦ ꯀꯛꯐꯩ ꯌꯥꯝꯕꯗꯤ ꯍꯥꯏꯔꯅꯨ ꯑꯩꯉꯣꯟꯗ ꯉꯁꯤ ꯆꯥꯒ꯭ꯔꯕ ꯀꯛꯐꯩ ꯀꯨꯟ ꯍꯦꯜꯂꯦ
ꯎꯝ
ꯆꯥꯔꯒ ꯆꯠꯈꯤꯕ ꯑꯩꯒꯤ ꯏꯗꯨ ꯂꯣꯏ ꯊꯣꯛꯈ꯭ꯔꯦꯕ
ꯍꯧꯕꯗꯒꯤ ꯂꯣꯏꯕ ꯐꯥꯎ ꯀꯛꯐꯩ
ꯏ ꯏ ꯏ ꯑꯗꯨꯝ ꯊꯧꯕ꯭ꯔꯣ
ꯊꯣꯏꯑ ꯍꯣꯏ
ꯑꯣꯒꯔꯥ ꯑꯁꯥꯡꯕ ꯇꯣꯡꯒꯗꯤ ꯍ
ꯆꯥꯕ꯭ꯔꯣ ꯌꯨꯝ ꯍꯜꯂꯛꯄ ꯀꯥꯟꯗꯅꯦ
ꯍꯣꯏ
ꯑ ꯈꯪꯒ꯭ꯔꯥꯒꯨꯝꯕ ꯑ ꯃꯣꯠꯅꯦꯅ ꯂꯧꯊꯣꯔꯛꯄ ꯀꯥꯟꯗ ꯑꯩꯒꯤ ꯈꯣꯡꯗꯣꯀꯣ ꯌꯥꯝ ꯆꯥꯔꯒ ꯖꯥ ꯃꯥꯟꯕ ꯑꯃ
ꯍꯨꯝ
ꯌꯥꯝ ꯆꯥꯎꯋꯦ ꯖꯥꯝ ꯌꯥꯝ ꯃꯥꯜꯂꯦ
ꯏ ꯊꯣꯛꯑꯗꯤ ꯂꯦꯞꯇꯕꯅꯤꯅꯦ
ꯑꯦ ꯑꯗꯨ ꯅꯠꯇꯦ ꯆꯤꯡꯒꯤ ꯀꯛꯐꯩꯒ ꯇꯝꯄꯥꯛꯀꯤ ꯀꯛꯐꯩ ꯌꯥꯝ ꯈꯦꯠꯅꯩ
ꯏꯁ ꯑꯩ